ꯑ
ꯇꯖꯔꯦ
ꯅꯣꯏꯁꯦ ꯃꯤ ꯂꯣꯏꯅꯃꯛ ꯑꯦꯛꯖꯥꯝ ꯇꯧꯕ ꯃꯥꯜꯂꯦꯀꯣ
ꯎꯝ ꯂꯣꯏꯅꯃꯛ ꯇꯋꯅꯦ ꯑꯩꯗꯤ ꯅꯪ ꯄꯥꯏꯔꯦ ꯏꯔꯥꯅ ꯑꯩ ꯋꯥꯔꯤ ꯁꯥ ꯁꯥꯔꯒ ꯂꯩꯕꯅꯦꯕ ꯑꯗꯨ ꯈꯨꯝꯗꯕ ꯋꯥꯅꯤꯅ
ꯎ ꯆꯞ ꯃꯥꯟꯅꯩ ꯑꯩꯁꯨ ꯑꯗꯨꯝ ꯁꯥꯔꯤꯅꯦ ꯏꯅꯎꯨꯄꯥꯁꯨ ꯏꯖꯝ ꯆꯠ ꯆꯜꯂꯦ ꯍꯟꯗꯥꯛ
ꯆꯠꯂꯦ ꯃꯥꯗꯤ ꯉꯔꯥꯡ ꯂꯣꯏꯈ꯭ꯔꯦ ꯑꯃꯨꯛꯀ ꯑꯃ ꯍꯥꯏ ꯃꯣꯏꯗꯤ ꯉꯔꯥꯡꯗꯣꯏꯁꯦ ꯂꯣꯏ ꯁꯤꯜꯂꯦꯕ ꯑꯩꯈꯣꯏꯗꯤ ꯂꯣꯏꯁꯤꯟꯕ ꯉꯝꯗ꯭ꯔꯦꯕ
ꯎ ꯀꯃꯥꯏ ꯈꯪꯉ
ꯍꯥꯥ
ꯅꯥꯪꯗꯤ ꯀꯃꯥꯏ ꯈꯪꯉꯤꯅꯣ
ꯈꯪꯉꯤꯍꯦ ꯃꯥꯅ ꯍꯥꯏꯕꯒꯤꯅꯦ ꯀꯩꯅꯣ
ꯎ ꯀꯧꯂꯕ ꯍꯥꯏꯁꯤꯕꯣ
ꯍꯥꯥ
ꯀꯥꯎꯅꯕꯔꯕꯥ
ꯀꯥꯎꯅꯗ꯭ꯔꯗꯤ
ꯎꯝ ꯅꯍꯥꯟ ꯅꯨꯄꯥꯁꯨ ꯇꯝꯕ꯭ꯔꯣ
ꯇꯝꯃꯦ ꯃꯥꯁꯨꯁꯨ
ꯏꯅꯥꯎ ꯅꯨꯄꯥ ꯍꯥꯏꯕ ꯅꯠꯇꯦ ꯏꯅꯥꯎ ꯅꯨꯄꯥ ꯍꯥꯏꯕꯅꯦ
ꯖꯨꯅꯦꯕ ꯇꯝꯃꯦꯕ
ꯑꯣ ꯎꯝ ꯍꯥꯏꯗꯤ ꯆꯥꯛ ꯆꯥꯔꯒ ꯆꯠꯅꯕ ꯇꯧꯔꯣꯗꯅ ꯄꯨꯡ ꯃꯥꯄꯟ ꯃꯈꯥꯏ ꯍꯥꯏꯕ ꯅꯠꯇ꯭ꯔꯣ
ꯈꯪꯗꯦꯗ ꯆꯠꯅꯤꯡꯁꯨ ꯇꯝꯕ ꯇꯟꯁꯨ ꯇꯜꯂꯦ ꯒ꯭ꯌꯥꯟ ꯇꯥꯔꯦ ꯑꯩꯈꯣꯏ ꯇ ꯉꯁꯤꯁꯦ
ꯎꯝ
ꯒ꯭ꯔꯨꯞ ꯒ꯭ꯔꯨꯞ ꯍꯥꯏꯗꯣꯛꯑꯦꯕ ꯒ꯭ꯔꯨꯞ ꯑꯩꯈꯣꯏ ꯒ꯭ꯔꯨꯞꯇ ꯃꯤ ꯃꯉꯥ ꯃꯉꯥꯅꯤ ꯌꯥꯎꯕ ꯑꯣ
ꯑꯣ
ꯊꯔꯤꯗꯤ ꯂꯣꯏꯅꯔꯦꯕ
ꯊꯨꯔꯤꯗꯤ ꯂꯣꯏꯗꯦꯍꯦ ꯊꯨꯔꯤꯔꯤꯅꯦ ꯀꯣꯟꯅ ꯊꯥꯒꯗꯧꯕ
ꯎ ꯔꯝꯁꯨꯄ꯭ꯔꯔꯤꯇ ꯀꯜꯂꯣ
ꯎꯝ ꯎꯝ
ꯑꯣ
ꯉꯔꯥꯡꯒꯤꯗꯣ ꯑꯩꯈꯣꯏ ꯂꯣꯏꯁꯤꯟꯕ ꯉꯝꯗꯦꯕ ꯑꯗꯨꯒꯤ ꯉꯁꯤꯦ ꯑꯃꯨꯛ ꯇꯧꯗꯣꯏꯅꯦꯕ
ꯎꯝ ꯇꯧꯔꯣ ꯇꯧꯔꯣ ꯆꯠꯂꯒ ꯇꯧꯔꯨꯔꯣ
ꯆꯠꯂꯀ ꯇꯕ꯭ꯔꯣ ꯀꯥꯏꯅ
ꯊꯥꯔꯨꯔꯣ ꯐꯖ ꯐꯖꯅ ꯊꯥꯔꯨꯔꯣ ꯃꯥ ꯋꯥꯡ ꯋꯥꯡ ꯐꯪꯅꯕ
ꯋꯥꯡꯉꯗꯤ ꯁꯨ ꯐꯪ ꯐꯪꯪꯂꯣꯏꯗ
ꯀꯩꯒꯤꯅꯣ ꯀꯩꯒꯨꯝꯕ ꯗꯔꯀꯥꯔ ꯂꯩꯔꯒꯗꯤ ꯋꯥꯡꯉꯗꯤ ꯐꯥꯔꯦꯗꯅ
ꯑꯗꯨ ꯑꯣꯏꯔꯁꯨ ꯋꯥꯡꯒꯗꯧꯕ ꯃꯥꯟꯗ꯭ꯔꯦ ꯇꯧꯁꯨ ꯇꯧꯗꯅ ꯀꯃꯥꯏꯅ ꯋꯥꯡꯗꯣꯏꯅꯣꯗ
ꯎꯝ
ꯑꯗꯨꯅꯤ ꯍꯧꯖꯤꯛ ꯊꯥꯔꯝꯗꯥꯏꯗ ꯐꯖꯅ ꯇꯧꯔꯨꯔꯣ ꯊꯥꯔꯨꯔꯣ ꯃꯥ ꯋꯥꯡꯅ ꯐꯪꯅꯕ ꯍꯥꯏꯔꯤꯁꯤꯅꯦ ꯁꯤꯐꯥꯎꯗꯤ ꯍ꯭ꯌꯥꯟ ꯇꯥꯔꯗꯦ ꯃꯁꯤ ꯅꯨꯄꯤꯁꯤꯒ
ꯉꯝꯃꯔꯣꯏ ꯍꯥꯏꯕꯅꯦ ꯑꯗꯨꯕꯨꯣ
ꯉꯥꯟꯗꯕ ꯍꯜꯅꯨ
ꯌꯦꯡꯕ ꯇꯥꯕꯅꯦ ꯑꯗꯨ ꯇꯥꯔꯗꯤꯦ
ꯌꯦꯡꯕ ꯅꯠꯇꯦ ꯇꯧꯔꯦ ꯑꯗꯨꯝ ꯇꯧ
ꯑꯩꯈꯣꯏ ꯒ꯭ꯔꯨꯞ ꯃꯉꯥ ꯃꯤ ꯃꯉꯥꯅꯦꯕ ꯒ꯭ꯔꯨꯞ ꯑꯃꯗ ꯑꯗꯨ ꯃꯤ ꯑꯃꯅ ꯇꯨꯗꯣꯏꯅꯤ
ꯎ ꯑꯣ
ꯍꯣꯏꯅ ꯇꯧꯕꯕꯤꯒꯗꯕꯁꯨ ꯅꯠꯇꯦ ꯊꯨꯅ ꯊꯕꯛ ꯀ꯭ꯂꯥꯁꯇ ꯂꯣꯏꯔꯦ ꯐꯅꯤ ꯉꯁꯤ
ꯈꯣꯒ ꯁꯠꯇꯦꯔꯣ
ꯈꯣꯡ ꯆꯠꯁꯦꯔꯥ ꯀꯨꯔꯦꯟ ꯆꯠꯁꯦꯔ ꯍꯥꯏꯅꯔꯤꯅꯦ ꯏꯃꯥꯟꯅꯕꯤꯒ
ꯎꯝ
ꯌꯥꯝ ꯇꯜꯂꯦꯕ ꯊꯨꯅ ꯂꯣꯏ ꯊꯨꯅ ꯂꯣꯏꯔꯁꯨ ꯁꯋꯥꯒꯗ ꯑꯣꯛꯅꯦꯁꯤꯁꯦ
ꯅꯣꯏꯗꯤ ꯈꯣꯡꯒ꯭ꯔꯥꯎꯒꯨꯝꯕ ꯁꯦꯠꯂꯗꯤ ꯊꯤꯟꯕꯤ ꯌꯥꯕ ꯐꯅꯦꯛ ꯂꯣꯏ ꯁꯦꯠꯄꯅꯤꯅ ꯎꯄꯥꯏ ꯂꯩꯇꯦ ꯇ
ꯃꯥꯅꯦ ꯃꯥꯅꯦ
ꯎ ꯎ ꯀꯣꯏꯔꯥꯕꯨꯣ
ꯑꯩꯈꯣꯏ ꯔꯑꯣꯣ ꯀꯩꯅ
ꯁꯦꯝ꯭ꯔꯣ
ꯎꯝ ꯑꯩꯈꯣꯏꯒꯤ ꯀꯩꯅꯣꯗ ꯂꯥꯛꯑꯣ
ꯀꯥꯏꯗ
ꯑꯩꯈꯣꯏ ꯑꯦꯛꯖꯥꯝ ꯖꯒꯥꯗ ꯑꯩꯝꯇ ꯂꯥꯛꯑꯣ ꯍꯥꯏꯗꯅ ꯀꯩꯅꯣ
ꯎꯝ ꯃꯔꯝ ꯂꯩꯗꯅ ꯄꯅꯥ ꯂꯥꯛꯑꯦꯕ꯭ꯔꯥ ꯅꯣꯏ ꯅꯣꯏ ꯀ ꯀꯩꯅꯣꯗ ꯂꯥꯛꯄꯅ ꯑꯃꯅꯦ ꯅꯣꯏ ꯖꯝꯖꯒꯒꯥꯗꯦ ꯀꯃꯥꯏꯅ ꯂꯥꯛꯇꯅꯣ
ꯑꯩꯈꯣꯏ ꯍꯝꯃꯤꯅꯅꯤꯡꯉꯥꯏ ꯂꯥꯛꯑꯣ ꯍꯥꯏꯕꯅꯦ
ꯑꯁꯟ ꯅꯣꯏ ꯍꯟꯃꯤꯟꯅꯅꯤꯡꯉꯥꯏ ꯀꯥꯏꯅ ꯌꯥꯔꯣꯏꯍꯩ
ꯑꯁꯕꯨꯅꯦ
ꯑꯩꯗꯤ ꯍꯣꯔꯦꯟ ꯊꯕꯛ ꯂꯩꯕꯅꯤꯅ ꯉꯥꯏ ꯂꯩꯕꯗꯣ ꯌꯥꯔꯣꯏꯌꯦ
ꯑ ꯍꯟꯗꯅꯦ ꯀꯩꯅꯩꯅꯣ
ꯎꯗꯕꯁꯨ ꯀꯨꯏꯔꯦ ꯍꯧꯖꯤꯛ ꯑꯩ ꯑꯩ ꯏꯐꯝꯗꯕꯨꯛ ꯍꯟꯕꯗꯣ ꯅꯣꯏꯔꯣꯝꯗ ꯍꯥꯏꯒꯠꯂꯒ ꯉꯍꯥꯛꯇꯪ ꯆꯪꯉꯝꯕ ꯌꯥꯏ ꯍꯥꯏ ꯍꯟꯥꯟꯕ ꯋꯥꯅꯤꯗ
ꯍꯥꯏꯂꯣ ꯑꯗꯨꯗꯤ ꯆꯪꯂꯛꯑꯣ ꯀꯩꯅꯣ
ꯏꯀꯥꯏ ꯍꯥꯏꯁ ꯏꯀꯥꯏꯕ
ꯁꯤ ꯏꯁ ꯀꯥꯏꯒꯦ ꯏꯀꯥꯏꯔꯤꯕ ꯀꯅꯥ ꯂꯩꯒꯦ ꯏꯀꯥꯏꯅꯤꯡꯉꯦ
ꯎꯗꯕ ꯀꯨꯏꯔꯛꯑꯕꯅꯤꯅ ꯑꯩꯈꯣꯏ ꯏꯀꯥꯏꯔꯛꯄ ꯍꯥꯏꯇꯥꯔꯦ
ꯁꯤꯁ ꯋꯥꯔꯤꯗꯤꯀꯣ ꯌꯥꯔꯦ ꯋꯥꯊꯤ ꯌꯥꯝ ꯋꯥꯡꯉꯤ
ꯏꯊꯟꯗ ꯑꯗꯨꯝ ꯏꯀꯥꯏꯔꯛꯄ ꯍꯥꯏꯗꯣ
ꯎꯝ ꯇꯧꯔꯅꯤꯅ
ꯉꯔꯥꯡꯁꯨ ꯉꯔꯥꯡꯁꯨ ꯊꯕꯛ ꯆꯠꯂꯒ ꯍꯟꯖꯤꯜꯂꯛꯄꯗ ꯍꯩꯅꯧ ꯑꯍꯨꯝ ꯃꯔꯤ ꯂꯩꯕꯗꯣ ꯑꯗꯨ ꯄꯥꯏꯔꯒ ꯆꯪꯉꯤꯅꯤ ꯐꯖꯅ ꯈꯜꯂꯝꯕ ꯅꯪ ꯑꯦꯛꯖꯥꯝ ꯆꯠꯂꯤ ꯍꯥꯏꯕꯗꯨꯗ
ꯑꯗꯨ ꯑꯣꯏꯔꯁꯨ ꯏꯆꯦ ꯂꯩꯌꯦꯅ ꯆꯪꯕ ꯌꯥꯗ꯭ꯔꯣ
ꯑꯁ ꯅꯪ ꯆꯤꯆꯦꯗꯣ ꯑꯩ ꯕꯍꯥꯛ ꯑꯣꯏꯍꯧꯗ꯭ꯔꯦ ꯅꯠꯇꯦ ꯆꯪꯕꯁꯨ ꯃꯤ ꯁꯨ ꯅꯣꯏ ꯃꯤ ꯂꯣꯏ ꯁꯨꯔ ꯂꯩꯗ ꯀꯥꯟꯗ ꯆꯪꯕꯗ ꯐꯩꯗꯅ
ꯏꯆꯦ ꯉꯁꯨ ꯂꯩꯗꯣꯏꯅꯦ ꯆꯪꯉꯣ
ꯍꯣꯏ ꯅꯣꯏꯁꯦ ꯀꯩꯗꯧꯔꯦ ꯅꯥꯔꯦ
ꯂꯩꯗꯣꯏꯅꯦꯕ ꯑꯗꯨ ꯑꯁꯤ ꯍꯟꯗꯛꯁꯦ ꯀꯩꯅꯣꯝ ꯃꯣꯏ ꯁꯨꯇꯤ ꯊꯥꯕꯅꯦ ꯁꯤ ꯍꯞꯇꯥꯁꯦ ꯍꯗꯤ ꯅꯠꯇꯕ
ꯀꯣꯏꯔꯨ ꯌꯥꯔꯦꯅꯦ ꯀꯥꯏ ꯀꯥꯏꯗꯅꯣ
ꯑꯗꯨꯅꯦ ꯀꯣꯏꯔꯨꯔꯣ ꯍꯥꯏꯕꯅꯦ
ꯎꯝ
ꯃ
ꯀꯔꯨꯔꯣ ꯑꯩꯈꯣꯏ ꯂꯥꯏꯌꯦꯡ ꯀꯩꯅꯣ ꯆꯠꯀꯅꯤ ꯍꯥꯏꯕ ꯅꯠꯇ꯭ꯔꯣ ꯅꯨꯡꯁꯥ ꯅꯨꯡꯉꯥꯏꯇꯦ ꯍꯥꯏꯕ ꯅꯠꯇ꯭ꯔꯣ
ꯑꯗ ꯑꯃꯨꯛ ꯆꯠꯂꯔꯣ ꯍꯥꯏꯌꯦꯃ
ꯌꯦꯡꯊꯣꯛꯑꯣ ꯌꯦꯡꯊꯣꯛꯑꯣ ꯉꯟꯅ ꯌꯦꯡꯤꯉꯩ ꯐꯔꯕꯅꯤꯀꯣ
ꯑꯩꯅ ꯍꯥꯏꯕꯅꯦꯕ ꯆꯠꯂꯣ ꯍꯥꯏꯔꯒ ꯑꯃꯨꯛ ꯅꯥꯕꯁꯨ ꯐꯈꯤ ꯀ꯭ꯔꯦ ꯆꯠꯂꯔꯣꯏꯒꯦ ꯍꯥꯏꯌꯦ ꯅꯥꯕ ꯐꯔ ꯀꯥꯟꯗ ꯀꯗꯥꯏꯗ ꯅꯥꯒꯦ ꯍꯥꯏꯔꯗꯤ ꯀꯃꯥꯏꯅ ꯇꯧꯗꯣꯏꯕ ꯍꯥꯏꯔꯛꯄ
ꯆꯥꯛꯈꯥꯎꯒꯦ ꯑꯣꯏꯔꯝꯉꯩꯅꯦ
ꯈꯪꯗꯦ ꯒ꯭ꯌꯥꯟ ꯇꯥꯗꯕ
ꯑꯗꯨꯒꯤ ꯑꯣꯏꯔꯝꯅꯤ
ꯑꯗꯨꯒꯤꯅꯦ
ꯑꯗꯨ ꯉꯥꯜꯂꯤꯉꯩꯗ ꯌꯦꯡꯊꯣꯛꯑꯒ ꯐꯖꯅ ꯍꯤꯗꯥꯛ ꯆꯥꯔ ꯒꯨꯂꯤ ꯆꯥꯔꯒ
ꯎꯝ
ꯇꯧꯕꯁꯤꯅ ꯐꯕꯅꯤꯀꯣ ꯑꯦ ꯊꯦꯡꯖꯤꯜꯂꯗꯤ ꯍꯥꯏꯗꯤ ꯌꯥꯔꯔꯣꯏ
ꯑꯗꯨꯅꯦ ꯆꯈꯥꯎꯒꯤꯗꯤ ꯃꯥꯟꯗꯕ ꯃꯥꯒꯤ ꯈꯨꯟꯅꯥꯗꯣ ꯀꯩꯅꯣ ꯁꯥꯏꯗꯅꯦ ꯂꯦꯞ ꯁꯥꯏꯗꯅꯦ ꯅꯥꯔꯤꯁꯦ
ꯎꯝ ꯑꯣꯏꯔꯣꯝ ꯑꯣꯏꯔꯣꯝ ꯆꯈꯥꯎꯒꯤꯗꯣ ꯑꯣꯏꯔꯣꯝꯗꯔꯣ ꯌꯦꯠꯂꯣꯝꯗꯔꯣ ꯀꯥꯎꯈꯔꯦꯅꯦ ꯄꯨꯛ ꯈꯨꯅ ꯑꯗꯨꯝ ꯈꯪꯕꯅꯤꯅ ꯑꯩꯈꯣꯏꯅ ꯅꯥꯔꯤ ꯅꯥꯔꯤ ꯇꯧꯕꯗꯤ ꯆꯥꯛꯈꯥꯎ ꯒꯤꯅꯦꯕ ꯅꯀꯟ ꯅꯀꯟ ꯀꯟꯅ ꯑꯃꯒꯗ ꯀꯟꯅ ꯅꯥꯔꯛꯑꯒꯗꯤ ꯅꯨꯡꯒꯨꯝꯕ ꯑꯗꯒꯤ ꯀꯩ ꯀꯩꯅꯣꯒꯨꯝꯕ ꯂꯩꯕꯅꯦꯕ ꯑꯃꯣꯠꯄꯒꯨꯝꯕꯀꯣ
ꯑꯗꯨꯒꯤ ꯃꯥꯜꯂꯦꯕꯀꯣ ꯑꯗꯨꯅ ꯌꯦꯡꯊꯣꯛꯑꯣ ꯍꯥꯏꯕꯅꯦ ꯍꯥꯏꯕꯗꯤ
ꯑꯩ ꯂꯥꯛꯑꯒ ꯀꯥꯎꯟꯁꯤꯂꯤꯡ ꯇꯧꯗꯔꯗꯤ ꯈꯪꯉꯔꯣꯏꯅꯦ ꯗꯣꯛꯇꯔ ꯗꯣꯛꯇꯔ ꯑꯩ ꯏꯁꯥꯃꯛ ꯆꯠꯂꯒꯒꯣ ꯌꯦꯡꯗꯔꯗꯤ ꯌꯥꯔꯔꯣꯏ
ꯆꯠꯄꯗꯣ ꯑꯗꯨꯝ ꯆꯪꯂꯝꯃꯣ ꯍꯥꯏꯕꯅꯦ ꯆꯪꯂꯝꯃꯒ ꯍꯥꯏꯕꯤꯌꯣ ꯍꯥꯏꯕꯅꯦ
ꯍꯁ ꯑꯉꯝꯕ ꯀꯥꯏ ꯀꯩꯅꯣ ꯊꯥ ꯆꯩ ꯄꯥꯏꯔꯒ ꯂꯥꯛꯀꯦ ꯊꯤꯜꯂ ꯌꯦꯡꯅꯕ
ꯏꯁ ꯃꯥꯒꯤ ꯀꯩꯅꯣꯗꯤ ꯏꯁ ꯃꯈꯣꯏꯅ ꯂꯦꯡꯕꯒꯨꯝꯕꯗ ꯑꯗꯨꯝ ꯀꯩꯅꯣ ꯅꯥꯕꯗꯣ ꯈꯪꯉꯦ ꯍꯥꯏꯕ ꯂꯦꯡꯗꯗꯤ ꯇꯨꯃꯤꯟꯅ ꯑꯩꯗꯤ ꯈꯪꯗꯕꯗꯣ
ꯑꯗꯨ ꯉꯟꯅ ꯌꯦꯡꯊꯣꯛꯑꯣ ꯍꯥꯏꯌꯣ ꯍꯥꯏꯌꯣꯕ ꯀꯩꯒꯨꯝꯕ ꯅꯨꯡ ꯒꯩ ꯍꯥꯏ ꯆ ꯅꯨꯡ ꯑꯣꯏꯅꯕ ꯁꯦꯝꯕ ꯃꯐꯝ ꯂꯩꯗꯥꯏꯅꯦꯀꯣ ꯑꯗꯨꯒꯨꯝꯕ ꯑꯣꯏꯔꯗꯤ ꯉꯟꯅ ꯌꯦꯡꯊꯣꯛꯑꯒ ꯍꯤꯗꯥꯛ ꯆꯥ ꯍꯧꯕꯗꯨꯅ ꯐꯕꯅꯦꯕ ꯍꯌꯦꯡ ꯋꯥꯏ ꯃꯥ ꯅꯨꯡ ꯑꯣꯟꯈ꯭ꯔꯒꯗꯤ ꯄꯨꯔꯥ ꯕꯦꯔꯥ ꯀꯥꯗꯣꯏꯅꯦ
ꯑꯣ ꯑꯗꯨꯒꯤ ꯉꯁꯤꯗꯣ ꯎꯝ ꯂꯧꯔꯒ ꯑꯩꯅ ꯌꯦꯡ ꯊꯣꯛꯑꯣ ꯑꯩꯅ ꯍꯥꯏꯕꯅꯦꯕ
ꯑꯣ ꯍꯌꯦꯡꯂ ꯀꯩꯅꯣ ꯌꯦꯡꯒꯦ ꯌꯦꯡꯈ꯭ꯔꯣ ꯑꯗꯨꯗꯤ
ꯈꯪꯗꯦ ꯑꯩꯅ ꯍꯥꯏꯗꯤ ꯍꯥꯏꯕꯤꯕꯅꯤ ꯍꯥꯏꯕꯤꯔꯁꯨ ꯈꯪꯗꯦ ꯃꯥꯅ ꯅꯥꯕꯒꯤ ꯖꯒꯥꯗꯨꯗꯤ ꯐꯈ꯭ꯔꯕ ꯃꯥꯜꯂꯦꯕ ꯑꯗꯨꯒ ꯅꯥꯔꯒ ꯐꯒ꯭ꯔꯦ ꯑꯗꯨꯒ ꯃꯤꯅ ꯀꯗꯥꯏꯗ ꯅꯥꯒꯦ ꯍꯥꯏꯔꯗꯤ ꯀꯗꯥꯏꯗ ꯅꯥꯏ ꯍꯥꯏꯗꯣꯏꯅꯣ ꯑꯃꯨꯛ ꯍꯥꯏꯔꯛꯄ
ꯎꯝ
ꯑꯩꯁꯨ ꯈꯪꯗ꯭ꯔꯦ ꯑꯗꯨ ꯇꯥꯔꯗꯤ ꯃꯥꯅ ꯅꯥꯕꯗꯣ ꯅꯨꯃꯤꯠ ꯑꯅꯤ ꯑꯍꯨꯝꯗꯤ ꯅꯥꯈ꯭ꯔꯕꯅꯦꯕ
ꯎꯝ ꯑꯗꯨ ꯅꯨꯃꯤꯠ ꯅꯤꯅꯤ ꯍꯨꯝꯅꯤꯗ ꯅꯥꯔꯒ ꯂꯩꯔ ꯀꯩꯒꯤꯅꯣ ꯇꯨꯃꯤꯟꯅ ꯂꯩꯔꯤ ꯁꯤꯕꯣ ꯍꯧꯖꯤꯛꯐꯥꯎ
ꯈꯪꯗꯦ ꯃꯉꯣꯟꯗꯁꯨ ꯍꯥꯏꯗꯤ ꯍꯥꯏꯕꯅꯦ ꯅꯦꯕ ꯌꯦꯡꯊꯣꯛꯔꯣ ꯌꯦꯡꯊꯣꯛꯇꯅ ꯐꯅꯤ ꯊꯨꯅ ꯑꯩꯅ ꯍꯥꯏꯕꯅꯦꯕ
ꯂꯝ ꯌꯥꯝ ꯍꯦꯟꯕ ꯃꯥꯜꯂꯦꯗ ꯆꯩ ꯄꯥꯏꯔꯒ ꯂꯥꯛꯑꯒꯦ
ꯎꯝ ꯄꯥꯏꯔꯒ ꯅꯪꯁꯨ ꯂꯥꯛꯑꯣ ꯍꯥꯏꯕꯤꯌꯣꯕ ꯑꯩꯁꯨ ꯌꯦꯡ ꯌꯦꯡꯊꯣꯛꯈ꯭ꯔꯣ ꯌꯦꯡꯊꯣꯛꯄꯅ ꯐꯒꯗꯕ ꯃꯥꯜꯂꯦ ꯑꯩꯅ ꯍꯥꯏꯕꯅꯦꯕ ꯍꯥꯏꯕꯗꯤ ꯑꯩꯈꯣꯏꯒꯤꯁꯨ ꯀꯨꯏꯅ ꯂꯩꯔꯒ ꯐꯠꯇꯕ ꯊꯣꯛꯑꯗꯤ ꯐꯠꯇꯦꯗꯅ
ꯎꯝ ꯃꯥꯅꯤ ꯃꯥꯅꯤ ꯏꯆꯥꯟꯅ ꯍꯥꯏꯕ ꯂꯣꯏꯅ ꯆꯨꯝꯃꯤ
ꯑꯩꯈꯣꯏꯅ ꯏꯁꯥ ꯀꯩꯅꯣ ꯈꯔ ꯅꯨꯡꯉꯥꯏꯔꯀꯥꯟꯗ ꯑꯩꯈꯣꯏ ꯆꯠꯄ ꯉꯝꯕ ꯃꯇꯝꯗ ꯆꯠꯂꯒ ꯌꯦꯡꯕꯅ ꯐꯠꯇꯔꯣ
ꯃꯥꯅꯤ ꯃꯥꯅꯤ ꯅꯆꯦꯗꯩ ꯅꯪꯅ ꯒꯌꯥꯟ ꯇꯥꯔꯦꯗ
ꯋꯥꯔꯤꯗꯤ
ꯎꯝ ꯑꯁꯦꯡꯕꯅꯤꯅꯦ
ꯌꯥꯝ ꯑꯁꯤꯠꯕꯤꯗꯦ ꯁꯤꯗꯤ
ꯑꯁ ꯅꯪꯁꯨ ꯀꯃꯥꯢ ꯑꯩ ꯋꯥ ꯍꯥꯏꯅ ꯎꯁꯤꯠꯄ ꯎꯁꯤꯠꯇꯕꯒꯤ ꯋꯥ ꯉꯥꯛꯇ ꯒ꯭ꯌꯥꯟ ꯀꯩ ꯋꯥ ꯍꯥꯏꯔ ꯐꯗꯣꯏꯅꯣ ꯈꯪꯗꯦ ꯏꯁꯩ ꯑꯣꯏꯅ ꯁꯛꯂꯛꯑꯔꯣ
ꯑꯣꯠꯁꯤꯠꯇꯕꯒꯤ ꯋꯥ ꯑꯃ ꯌꯥꯎꯔꯛꯑꯦꯕ
ꯅꯪꯅ ꯒ꯭ꯌꯥꯟ ꯇꯥꯔꯦ ꯍꯥꯏꯔꯤꯁꯤꯕꯨ ꯁꯤ
ꯅꯪ ꯌꯥꯝ ꯆꯩ ꯂꯥꯛꯀꯅꯤ ꯆꯩ ꯆꯒ
ꯊ ꯊꯦ ꯅꯪ ꯅꯪꯒꯤ ꯃꯑꯣꯡ ꯑꯣꯏꯗꯤ ꯆꯩ ꯑꯩꯉꯣꯟꯗ ꯆꯩ ꯂꯥꯛꯒꯅꯤ ꯎꯁꯤꯠꯄꯤꯗ꯭ꯔꯦꯅꯦ ꯍꯤꯢ ꯌꯥꯕ꯭ꯔꯗꯣ
ꯎꯝ ꯑꯗꯨꯃꯥꯏꯅ ꯍꯥꯏꯒꯗꯕ
ꯎ ꯆꯥꯈꯤ ꯑꯣꯏꯣꯏꯇ꯭ꯔꯣ
ꯆꯥꯁ ꯈꯥꯟꯗꯦ ꯆ ꯑꯗꯨꯕꯤꯗ ꯆꯁꯔ ꯆꯗꯦꯕ
ꯄꯨꯡ ꯃꯥꯄꯜ ꯃꯈꯥꯏꯁꯤ ꯇꯥꯔꯛ ꯀꯗꯧꯔꯤꯅꯦ ꯑꯩ ꯅꯣꯡ ꯍꯥꯡꯈ꯭ꯔꯦ
ꯑꯣ ꯅꯪ ꯄꯨꯡ ꯀꯌꯥꯗ ꯍꯥꯏꯒꯠꯇꯣꯏꯅꯣ
ꯑ ꯍꯧꯖꯤꯛ ꯀꯣꯏꯔꯛꯈꯤꯁꯦ
ꯍꯧꯖꯤꯛ ꯀꯔꯛꯀꯦ ꯀꯅꯣ ꯃꯤ ꯊꯥꯖꯅꯤꯉ ꯋꯥ ꯉꯥꯡꯉꯨꯀꯣ ꯆꯩ ꯂꯥꯛꯑꯒꯅꯤ ꯅꯪꯁꯨ
ꯁꯦꯡ ꯃꯅꯦ
ꯑꯁꯤ ꯑꯁꯤꯕꯨ ꯂꯧꯕ ꯌꯥꯕ ꯋꯥꯔꯣ
ꯎ ꯑꯣꯏ
ꯍꯩꯅꯧ ꯂꯩꯇ꯭ꯔꯦꯅꯦ ꯍꯧꯖꯤꯛꯇꯤ ꯀꯣꯏꯔꯁꯨ
ꯇꯧꯔꯅꯤꯅ
ꯑꯩꯅꯧ ꯂꯩꯇ꯭ꯔꯦꯅꯦ
ꯎꯝ
ꯑꯅꯤꯈꯛ ꯂꯩꯒꯦ ꯑꯅꯤ ꯄꯨꯕꯤꯔꯛꯀꯁꯦ ꯑꯗꯨꯗꯤ ꯍꯥꯎꯕ ꯍꯥꯎꯇꯕꯨꯗꯤ ꯈꯪꯗꯦ
ꯅꯪꯅ ꯄꯤꯖꯕꯕꯨ ꯍꯥꯎꯗ꯭ꯔꯗꯤ ꯀꯅꯥ ꯄꯤꯖꯕ ꯍꯥꯎꯗꯣꯏꯕ
ꯌꯥꯔꯗ ꯆ ꯆ ꯆꯤꯟꯗꯗꯤ ꯄꯨꯔ ꯈꯨꯍꯤ ꯇꯩꯕ ꯆꯞ ꯃꯥꯟꯅꯩ ꯅꯪꯁꯨ ꯉꯥꯡꯊꯣꯔꯛꯄꯁꯤꯗ ꯄꯨꯔꯥ ꯑ ꯑꯦꯜ ꯑꯦ ꯍꯥꯏꯗꯤ ꯚꯣꯠ ꯂꯦꯞꯄꯒꯗꯤ ꯁꯣꯏꯅ ꯀꯥꯗꯧ ꯃꯤꯅꯤ ꯅꯪꯁꯤꯗꯤ
ꯌꯥꯝꯃ ꯑꯣꯁꯦ ꯄꯤꯗꯤꯍꯦ
ꯇꯣ ꯑꯃꯨꯛ ꯍꯥꯎ ꯑꯃꯨꯛ ꯍꯧꯔꯅꯤ ꯇꯣ ꯎꯁꯤꯠꯇꯒꯤ ꯋꯥ ꯎꯁꯤꯠꯇꯒꯤ ꯋꯥ ꯍꯥꯏꯒꯅꯣꯕ
ꯍꯥꯎꯗ ꯑꯗꯨꯗꯤꯛ ꯀꯩ ꯍꯥꯏꯗꯣꯏ ꯏꯕ ꯅꯥꯟ ꯑꯣ
ꯑꯁ ꯑꯁ ꯑꯁ ꯑꯁ ꯑ ꯅꯪ ꯭ꯌꯥ ꯅꯦꯝ ꯇꯥ ꯒ꯭ꯌꯥꯟ ꯌꯥꯝ ꯇꯥꯗꯦꯀꯣ ꯑꯩꯅ ꯍꯥꯏꯔꯤꯁꯦ
ꯐꯩꯅꯦ ꯐꯩꯅꯦ ꯅꯪꯅ ꯒ꯭ꯌꯥꯟ ꯇꯥꯔꯗꯤ ꯂꯣꯏꯔꯦ ꯑꯩ ꯇꯥꯗ꯭ꯔꯁꯨ ꯅꯪ ꯇꯥꯈ꯭ꯔꯦ
ꯅꯇꯩꯦ ꯎꯁꯤꯠꯄ ꯎꯁꯤꯠꯇꯕ ꯋꯥ ꯉꯥꯡꯒꯅꯨꯕ
ꯑꯩꯈꯣꯏꯒꯤ ꯑꯅꯤꯒꯤꯗ ꯅꯪ ꯇꯧꯖꯔꯣ ꯅꯪ ꯑꯄꯥꯝꯕ ꯍꯥꯏꯩꯔꯣ ꯑꯄꯥꯝꯕ ꯈꯨꯗꯤꯡ ꯇꯧꯔꯣ ꯑꯩ ꯀꯩꯝꯇ ꯍꯥꯏꯕꯤꯔꯔꯣꯏꯀꯣ ꯑ ꯁꯤꯔꯒ
ꯋꯥꯔꯤꯗꯤ ꯅꯣꯛꯅꯤꯡꯈ꯭ꯔꯖꯥꯠꯕꯗ
ꯏꯀꯥꯏꯖꯩꯌꯦꯀꯣ ꯍꯥꯏꯕꯁꯨ
ꯝ ꯌꯥꯔꯦ ꯌꯥꯔꯦ ꯆꯥꯛ ꯆꯥꯅꯕ ꯇꯧꯔꯣ
ꯌꯥꯔꯦ ꯌꯥꯔꯦ ꯀꯥꯏꯅ ꯌꯥꯔꯦ ꯐꯣꯟ ꯌꯥꯝ ꯇꯧꯅꯤꯡꯗ꯭ꯔꯗꯤ ꯊꯝꯖꯈ꯭ꯔꯣꯅꯪ